ꯇꯥꯕ꯭ꯔꯣ ꯇꯥꯏꯌꯦ ꯇꯥꯏꯌꯦ ꯑꯁ ꯇꯥꯔꯕꯧ ꯋꯦꯠꯁ
ꯏꯆꯦꯒꯤ ꯏꯃꯥꯗꯤ ꯌꯥꯝ ꯍꯔꯥꯎ ꯃꯥꯜꯂꯦ
ꯑꯁ ꯅꯪꯒꯤ ꯅꯪ ꯅ ꯉꯁꯥꯏ ꯎꯝ ꯉꯁꯥꯏ ꯅꯪꯅ ꯍꯥꯏꯕ ꯑꯩꯈꯣꯏ ꯈꯨꯟꯒꯤ ꯈꯣꯟꯖꯦꯜ ꯐꯖꯕ ꯑꯃ ꯂꯩ ꯍꯥꯏꯗꯣ ꯀꯅꯥꯅꯣꯕ
ꯍꯥꯏꯒꯤꯔꯣꯏ
ꯄꯩꯁꯥ ꯄꯤꯒꯦ
ꯄꯤꯒꯅꯨ ꯄꯤꯒꯅꯨ ꯄꯩꯁꯥꯒ ꯑꯝꯇ ꯄꯥꯝꯖꯗꯦ ꯑꯩ
ꯑꯆ ꯑꯆꯥꯄꯣꯠ ꯂꯩꯕꯤꯒꯦ ꯃꯃꯤꯡ ꯀꯔꯤ ꯍꯥꯟꯅ ꯍꯧꯕ꯭ꯔꯥ
ꯑꯦ ꯍꯥꯟꯅ ꯍꯧꯕꯅꯦ
ꯑꯦ ꯍꯧꯔꯒ ꯈꯨꯟꯗ ꯀꯅꯥꯁꯨ ꯂꯩꯇꯦ ꯀꯔꯤ
ꯑꯦ
ꯍꯥꯥ
ꯀꯦ ꯀꯦ
ꯑꯥ ꯀꯦꯅ ꯍꯧꯋꯦ
ꯎꯝ ꯅꯪ ꯈꯪꯂꯝꯒꯅꯤꯗ
ꯑꯧ ꯈꯪꯉꯦ ꯑꯗꯣ ꯃꯃꯥ ꯈꯪꯉꯦ
ꯑꯥ ꯍꯥꯏꯔꯣ
ꯃꯟ ꯃꯅꯨꯡꯒꯤ ꯃꯤꯀꯣ
ꯍꯥ
ꯃꯣꯏꯗ ꯅꯨꯄꯤ ꯃꯊꯟꯇ ꯄꯣꯛꯄꯅꯦꯀꯣ
ꯑꯥꯎ ꯑꯦ ꯑꯥ ꯑꯥ
ꯑꯗꯨꯒ ꯃꯃꯥꯏꯗꯣ ꯈꯔ ꯑꯥ ꯁꯝꯕ꯭ꯔꯨ ꯊꯣꯛꯑꯒꯀꯣ ꯄꯤꯝꯄꯂ꯭ꯁ ꯊꯣꯛꯑꯒ
ꯊꯣꯛꯄ꯭ꯔꯥꯗꯤ ꯈꯪꯗꯦ ꯑꯩꯗꯤ ꯑꯥ ꯃꯣꯏ ꯃꯄꯥ ꯅꯨꯄꯤ ꯑꯅꯤ ꯂꯣꯟꯕꯗꯣ
ꯈꯪꯉꯦ ꯈꯪꯉꯦ ꯍꯣꯏ ꯑꯗꯨ ꯅꯨꯄꯤꯒꯤ ꯈꯣꯟꯖ ꯅꯨꯄꯤ ꯈꯣꯟꯁ ꯍꯣꯏ ꯅꯨꯄꯤꯒꯤ ꯈꯣꯟꯖꯦꯜ ꯅꯨꯡꯉꯥꯏ ꯍꯥꯏꯕꯗꯨ ꯑꯗꯨ ꯅꯨꯄꯤ ꯇꯥꯕ ꯅꯨꯡꯉꯥꯏꯕ꯭ꯔꯣ ꯈꯣꯟꯖꯦꯜꯗꯣ
ꯌꯥꯝ ꯄꯤꯛꯑꯦꯕ
ꯑꯣ ꯅꯪ ꯑꯗꯨꯒꯨꯝꯕꯗꯣ ꯉꯥꯎꯕ꯭ꯔꯥ
ꯑꯥꯎ ꯑꯩꯗꯤ ꯉꯥꯎꯔꯦ
ꯑꯦ ꯑꯩꯅ ꯍꯥꯏꯕꯗꯤ ꯅꯠ ꯅꯠꯇꯦ ꯑꯩꯅ ꯍꯥꯏꯕꯗꯤꯀꯣ
ꯑꯥ
ꯌꯥꯝꯅ ꯑꯉꯥꯡꯒꯤ ꯈꯣꯟꯖꯦꯜ ꯃꯥꯟꯕ꯭ꯔꯥ ꯍꯥꯏꯕ
ꯌꯥꯝ ꯃꯥꯟ ꯃꯥꯟꯕ ꯅꯠꯇꯦ ꯃꯥꯟꯂꯤ ꯍꯥꯏꯕꯅꯤ ꯈꯤꯇꯪꯒ ꯃꯥꯟꯗ꯭ꯔꯦ ꯌꯥꯝ ꯃꯥꯟꯈ꯭ꯔꯦ
ꯑꯉꯥꯡꯅꯦ ꯃꯥꯗꯤ
ꯑꯣ ꯅꯪꯉꯣꯟꯗꯒꯤꯗꯤ ꯈꯔ ꯑꯉꯥꯡ ꯑꯣꯏꯔꯝꯒꯅꯤ
ꯑꯩꯉꯣꯟꯗꯩꯗꯤ ꯌꯥꯝ ꯑꯉꯥꯡꯅꯤꯗ
ꯑꯩꯅ ꯍꯪꯕꯗꯗꯤ ꯅꯪ ꯑꯛ ꯅꯪ ꯌꯥꯝ ꯑꯉꯥꯡꯅꯦ ꯍꯥꯏꯅꯦ ꯆꯍꯤ ꯀꯨꯟꯊ꯭ꯔꯥ ꯐꯥꯎ ꯁꯨꯗꯦ ꯍꯥꯏꯅꯦ
ꯍꯦ ꯍꯥ
ꯅꯪꯅ ꯆꯍꯤ ꯀꯨꯟꯊ꯭ꯔꯥ ꯍꯦꯟꯅꯤꯡꯕ ꯅꯆꯥꯒ ꯂꯩꯔꯦ ꯀꯥꯏꯅ ꯄꯪꯍꯥꯏ ꯍꯥꯏꯖꯤꯜꯂꯛꯏꯗ ꯅꯪꯁꯨ
ꯅꯠꯇꯦ ꯅꯪ ꯃꯉꯣꯟꯗ ꯍꯪꯉꯤꯔꯣꯕ
ꯃꯉꯣꯟꯗ ꯍꯪꯗ꯭ꯔꯁꯨ ꯑꯩ ꯈꯪꯅꯕ ꯂꯣꯏ ꯂꯩꯗ ꯅꯣꯏ ꯈꯨꯟꯗ
ꯑꯥ ꯅꯪ ꯃꯣꯏ ꯈꯪꯗꯕꯅꯦ ꯑꯩꯒꯤ ꯃꯤꯡ ꯃꯥꯟꯅꯕ ꯌꯥꯝ ꯂꯩꯝꯅꯦꯕ ꯑꯈꯣꯏ ꯈꯨꯟꯗ ꯈꯪꯕ꯭ꯔꯥ
ꯌꯥꯔꯦꯗ
ꯁꯦꯡꯕꯅꯦ ꯅꯪ ꯍꯣꯖꯤꯛ ꯈꯣꯟꯖꯦꯜ ꯇꯥꯕ ꯅꯨꯡꯉꯥꯏ ꯑꯪ ꯅꯨꯄꯥꯁꯤꯡꯁꯦ ꯈꯣꯟꯖꯦꯜ ꯄꯤꯛꯅ ꯍꯜꯂꯣ ꯍꯥꯏꯕꯁꯤꯡꯗꯣ ꯇꯥꯅꯤꯡꯕ꯭ꯔꯣ
ꯀꯗꯥꯏꯗꯒꯤ ꯑꯩꯗꯤ ꯑꯉꯥꯡ ꯄꯥꯝꯗꯦ
ꯃꯥ ꯑꯉꯥꯡ ꯅꯠꯇꯦꯍꯦ ꯑꯍꯟꯅꯦ ꯃꯥꯗꯤ
ꯑꯍꯟꯅꯦ ꯅꯪꯉꯣꯟꯗꯒꯤ ꯍꯜꯂꯦ ꯍꯥꯏꯕ ꯈꯪꯉꯦ
ꯑꯗꯣ ꯑꯗꯨꯒꯨꯝꯕ ꯄꯥꯝꯕ꯭ꯔꯥ ꯍꯥꯏꯕ
ꯄꯥꯝꯗꯦ ꯄꯥꯝꯗꯦ ꯑꯩꯗꯤ
ꯑꯗꯨꯒꯨꯝꯕ ꯄꯥꯝꯕꯁꯤꯡꯗꯣ ꯑꯩꯈꯣꯏ ꯈꯨꯟꯗ ꯌꯥꯝ ꯂꯩꯌꯦ ꯂꯥꯛꯑꯣ ꯑꯩ ꯄꯤꯒꯦ
ꯄꯥꯝꯗꯦ ꯑꯩꯗꯤ ꯃꯧ ꯍꯜꯂꯛꯄꯤ ꯌꯥꯝ
ꯃꯧ ꯍꯜꯂꯛꯄꯤ ꯄꯥꯝꯃꯦ
ꯑꯧ
ꯑꯁ ꯌꯥꯝ ꯅꯨꯡꯉꯥꯏ ꯑꯁ ꯏꯆꯥ ꯅꯨꯄꯥ ꯅꯪꯅ ꯑꯗꯨꯃꯥꯏ ꯇꯧꯔꯤꯁꯦ ꯅꯨꯡꯉꯥꯏꯇꯦ ꯑꯩꯅ ꯍꯥꯏꯕꯗꯤ ꯗꯨ ꯅꯠꯇꯦ ꯅꯨꯄꯥꯁꯤꯡꯁꯦ ꯅꯨꯄꯤꯒꯤ ꯀꯔꯝꯕ ꯈꯣꯟꯖꯦꯜꯅ ꯍꯦꯟꯅ ꯄꯥꯝꯒꯦ ꯍꯥꯏꯕꯅꯦ
ꯑꯩꯔꯣ ꯅꯨꯄꯤ ꯈꯣꯟꯖꯦꯜꯁꯦ ꯌꯥꯝ ꯆꯥꯎꯕꯗꯣ ꯌꯥꯝ ꯂꯦꯝꯕꯗꯣ
ꯑꯥ ꯅꯠꯇꯦ ꯑꯩꯅ ꯍꯥꯏꯕꯗꯨ ꯑꯩꯈꯣꯏ ꯍꯧꯖꯤꯛ ꯑꯈꯣꯏ ꯅꯨꯄꯥꯅꯦꯕꯀꯣ ꯑꯩꯈꯣꯏꯅ ꯅꯨꯄꯥ ꯄꯥꯝꯃꯤꯖꯦ ꯈꯣꯟꯖꯦꯜꯁꯦ
ꯎꯝ
ꯑꯥ ꯌꯥꯝꯅ ꯁꯣꯟꯕ ꯀꯩꯗꯧꯔꯤꯒꯦ ꯈꯣꯠꯂꯤꯒꯦ
ꯑꯙꯥ ꯀꯠꯊꯥꯏꯗꯒꯗꯤ ꯑꯗꯨꯗꯤ ꯍꯣꯃꯣ ꯑꯣꯏꯅ ꯊꯣꯛꯂꯛꯀꯅꯤꯗ
ꯍꯣ ꯅꯠꯇꯦ ꯑꯗꯨ ꯅꯠꯇ꯭ꯔꯁꯨ ꯃꯤ ꯅꯨꯄꯥ ꯈꯔꯗꯤ ꯌꯥꯝꯅ ꯏꯪ ꯇꯞꯄ ꯂꯩꯌꯦꯕ ꯑꯗꯨꯒꯨꯝꯕꯗꯣ ꯄꯥꯝꯗꯦꯕ
ꯄꯥꯝꯗꯦ ꯍꯥꯏꯕ ꯅꯪ ꯄꯥꯝꯃꯦ ꯍꯥꯏ ꯅꯠꯇ꯭ꯔꯣ
ꯑꯇꯦ ꯑꯗꯨ ꯄꯥꯝꯗꯦ ꯍꯥꯏꯕꯗꯤ ꯑꯩꯅ ꯍꯧꯖꯤꯛ ꯄꯥꯝꯃꯤꯁꯦ
ꯎꯝ
ꯇꯥꯕ꯭ꯔꯣ ꯊꯃꯣ ꯍꯥꯏꯕꯗꯣ ꯈꯪꯕ꯭ꯔꯥ
ꯑꯥ
ꯐꯣꯟꯒ ꯇꯧꯔꯛꯑꯒ ꯊꯝꯃꯣ ꯊꯝꯃꯣ ꯌꯥꯔꯦ ꯀꯥ ꯍꯥꯏꯕꯁꯤꯡꯗꯣ
ꯁꯤꯁꯤꯁ ꯇꯥꯏꯂꯣꯛꯇꯤ
ꯅꯪꯒꯤꯅ ꯇꯥꯃꯣ ꯇꯥꯕ꯭ꯔꯥ ꯇꯧꯕꯗꯣ
ꯑꯩꯗꯣ ꯑꯗꯨ ꯄꯥꯝꯗꯦ ꯏꯁꯧ ꯂꯥꯡꯕꯤꯗꯣ ꯃꯥ ꯃꯆꯤꯟ ꯌꯥꯝ ꯀꯟꯕꯤꯗꯣ ꯄꯥꯝꯃꯦ ꯑꯩꯗꯤ
ꯅꯪꯅ ꯃꯆꯤꯟ ꯀꯟꯕꯤ ꯄꯥꯝꯕ
ꯎꯝ ꯅꯪꯁꯨ ꯅꯆꯤꯟ ꯀꯜꯂꯦ ꯍꯥꯏꯅꯦ ꯅꯪꯕꯨ ꯑꯣꯏꯅ ꯂꯧꯔꯁꯤꯔꯥ ꯈꯪꯗꯦ
ꯑꯩ ꯆꯤꯟ ꯀꯟꯗꯦ ꯑꯩꯒꯤ ꯆꯤꯟꯗꯤ ꯌꯥꯝꯅ ꯀꯩꯅꯣ ꯇꯧꯋꯦ ꯑꯩ ꯋꯥ ꯇꯞꯅ ꯇꯞꯅ ꯉꯥꯡꯕꯅꯦ ꯇꯥꯕ꯭ꯔꯣ ꯇꯥꯃꯣꯒ ꯇꯧꯕꯅꯦ ꯑꯩ
ꯉꯥꯡꯂꯝꯒꯅꯤ ꯎꯝ
ꯉꯁꯤꯗꯤ ꯉꯁꯤꯗꯤ ꯍꯛꯆꯥꯡ ꯈꯔ ꯅꯨꯡꯉꯥꯏꯇꯕꯒꯤ ꯀꯟꯅ ꯉꯥꯡꯕ ꯋꯥꯅꯤ
ꯑꯣ ꯍꯛꯆꯥꯡ ꯅꯨꯡꯉꯥꯏꯇ꯭ꯔꯗꯤ ꯑꯗꯨꯝ ꯀꯥꯟꯅ ꯉꯥꯡꯕ꯭ꯔꯅꯦ ꯅꯪꯁꯨ ꯖꯥꯠ ꯖꯥꯠꯅꯤꯗ ꯑꯩ ꯍꯩꯅꯗꯦꯗ ꯀꯥꯏ ꯄꯪꯍꯥꯏꯗ ꯍꯥꯏꯖꯤꯜꯂꯤ ꯅꯪꯁꯨ ꯀꯔꯤꯅꯣ ꯈꯪꯅꯦ
ꯑꯁꯦꯡꯕꯅꯦ
ꯑꯣ ꯑꯗꯨꯗꯤ ꯅꯨꯡꯇꯤꯒꯤ ꯅꯥꯔꯒꯣ
ꯍꯛꯆꯥꯡ ꯅꯨꯡꯉꯥꯏꯔ ꯍꯦꯛꯇ ꯂꯥꯎꯈꯠꯄꯅꯦꯕꯒꯣ
ꯎꯝ ꯅꯪꯅ ꯍꯥꯏꯗꯨꯗꯤ ꯍꯛꯆꯥꯡ ꯅꯨꯡꯉꯥꯏꯇ꯭ꯔꯗꯤ ꯂꯥꯎꯋꯦ ꯍꯥꯏ ꯇꯥꯕ ꯍꯧꯖꯤꯛꯅ ꯑꯃꯨꯛ ꯀꯔꯤ
ꯅꯪ ꯑꯁ ꯅꯪꯒꯤ ꯅꯥꯀꯣꯟꯁꯦ ꯌꯥꯗ꯭ꯔꯦꯗ
ꯌꯥꯗ꯭ꯔꯦꯗ ꯅꯪꯒꯤ ꯐꯣꯟꯅꯅꯦ
ꯑꯩꯒꯤ ꯐꯣꯟꯗꯤ ꯑꯅꯧꯕꯅꯦ ꯑꯅꯧꯕ
ꯑꯣ ꯂꯦꯇꯦꯁꯔꯣ
ꯂꯦꯇꯦꯁꯅꯦ ꯂꯦꯇꯦꯁ
ꯑꯩ ꯑꯩꯒꯤꯗꯤ ꯍꯥꯏꯔꯣ
ꯅꯪ ꯍꯥꯟꯅ ꯍꯥꯏꯔꯣ ꯑꯩ ꯍꯧꯖꯤꯛ ꯏꯪ ꯇꯞꯄꯤ ꯇꯧꯒꯦ
ꯀꯤꯄꯦꯠ ꯄ꯭ꯔꯣꯃꯦꯁꯅꯦ ꯀꯤꯄꯦꯠ ꯄ꯭ꯔꯣꯃꯦꯛꯁꯅꯦ ꯍꯥꯏꯕ ꯑꯩꯒꯤꯗꯤ
ꯑꯁ ꯑꯗꯨꯒꯤꯗꯣ ꯅꯨꯡꯉꯥꯏꯇꯦꯅꯦ ꯍꯌꯦꯡꯋꯥꯏ ꯑꯩ ꯃꯇꯥꯡ ꯆꯥꯕꯗ ꯂꯩꯕꯤꯒꯦ
ꯎꯝ
ꯏꯆꯥꯁꯤꯡꯒꯤ ꯏꯆꯥꯁꯤꯡꯒꯤ ꯂꯩꯕꯤꯗ꯭ꯔꯗꯤ ꯀꯅꯥꯒꯤ ꯂꯩꯗꯣꯏꯅꯣ ꯑꯩꯅ
ꯎꯝ ꯑꯩꯒꯤꯗꯤ ꯀꯤꯕꯦꯔ ꯀꯤꯕꯦꯔ ꯑꯣꯏꯔꯁꯨ ꯌꯥꯏꯅ
ꯍꯣꯏ ꯍꯣꯏ ꯂꯩꯒꯦ ꯂꯨꯄꯥ ꯀꯩꯅꯣꯒꯨꯝꯕ ꯄꯤꯕ ꯂꯤꯁꯤꯡ ꯑꯃ ꯆꯥꯝꯃꯉꯥꯒꯨꯝꯕ ꯄꯤꯕ ꯑꯅꯤ ꯂꯩꯕꯤꯒꯦ
ꯑꯅꯤ ꯂꯩꯕꯤ ꯑꯣ ꯑꯩꯗꯤ ꯐꯣꯟ ꯌꯥꯝ ꯄꯥꯝꯃꯦꯕ ꯀꯤꯄꯦꯠ ꯑꯣꯏꯅ ꯕꯦꯇ꯭ꯔꯤ ꯃꯩꯁꯨ ꯈꯥꯡꯉꯦꯕ ꯃꯣꯏꯗꯤ
ꯑꯁ
ꯕꯦꯇ꯭ꯔꯤ ꯑꯃꯈꯛꯇꯪꯅ ꯍꯞꯇꯥ ꯑꯃꯐꯥꯎ ꯄꯥꯏꯕ ꯌꯥꯏ ꯗꯨꯒ ꯃꯣꯏꯗꯤ ꯁ꯭ꯋꯤꯆ ꯑꯣꯐ ꯇꯧꯈ꯭ꯔꯗꯤꯀꯣ ꯁ꯭ꯋꯤꯆ ꯑꯣꯐ ꯇꯧꯈ꯭ꯔꯗꯤ ꯑꯃꯨꯛ ꯍꯥꯡꯉꯒ ꯕꯦꯇ꯭ꯔꯤ ꯑꯃ ꯂꯩꯔꯝꯒꯅꯤꯅ ꯑꯗꯨ ꯁꯥꯡꯅ ꯆꯠꯄꯅꯦ
ꯏꯆꯥ ꯅꯨꯨꯄꯥ ꯅꯪꯗꯤ ꯋꯥ ꯍꯥꯏꯕ ꯀꯥꯟꯗ ꯀꯩꯅꯣ ꯇꯧꯔꯝꯃꯦꯅꯦ ꯑꯥ ꯌꯥꯝ ꯁꯤꯡꯂꯝꯃꯦꯅꯦ ꯕꯦꯇ꯭ꯔꯤ ꯈꯥꯡꯕ ꯀꯤꯄꯦꯠ ꯄꯥꯏꯒꯦꯒ ꯍꯥꯏꯔꯛꯑꯦꯅꯦ
ꯑꯣ ꯑꯗꯨꯝ ꯍꯥꯏꯔꯛꯀꯅꯤ ꯑꯁ ꯅꯣꯏ ꯈꯨꯟꯁꯤꯁꯨ ꯃꯩ ꯂꯥ ꯇꯣꯏꯅ ꯂꯥꯛꯇꯦ ꯍꯥꯏꯕ ꯈꯪꯉꯤꯍꯦ ꯅꯩꯔꯣꯝꯗꯨ ꯀꯗꯥꯏ ꯂꯩꯕ꯭ꯔꯥ ꯅꯪ ꯌꯨꯝ ꯄꯥꯜꯂꯦ ꯍꯥꯏꯕ꯭ꯔꯥ ꯆꯨꯝꯕ꯭ꯔꯥ ꯆꯨꯝꯗꯕꯔ꯭
ꯆꯨꯝꯃꯦ ꯅꯣꯏ ꯅꯪ ꯍꯪꯉꯨꯅꯦ ꯃꯤ ꯑꯇꯣꯞꯄꯗꯁꯨ ꯐꯥꯒꯤꯒꯤ ꯇꯥꯏꯞꯇ ꯑꯩ ꯄꯥꯜꯂꯦ ꯍꯥꯏꯔꯗꯤ ꯄꯥꯜꯂꯦ ꯑꯩꯕꯨ ꯃꯤꯉꯣꯟꯗ ꯐꯥꯒꯤ ꯌꯥꯝ ꯇꯧꯕ ꯃꯤꯔꯣ ꯍꯥ
ꯅꯣꯛꯅꯤꯡꯕ ꯁ꯭ꯇꯥꯜꯅꯤꯗ
ꯑꯩ ꯐꯥꯒꯤ ꯇꯧꯔꯗꯤ ꯑꯩꯗꯤ ꯇꯤꯂꯥꯏꯈꯨꯝꯕꯤ ꯍꯦꯛ ꯆꯨꯌꯦ ꯍꯒꯠꯆꯩ ꯑꯗꯨꯒꯤ ꯇꯧꯗꯦ
ꯑꯁ ꯑꯩꯉꯣꯟꯗ ꯑꯣꯏꯅ ꯆꯨꯔꯛꯑꯦ ꯅꯪ ꯐꯥꯒꯤꯗꯤ ꯇꯧ ꯇꯧ ꯃꯥꯜꯂꯦ
ꯑꯥ ꯅꯪ ꯍꯧꯖꯤꯛ ꯋꯥ ꯏꯪꯅ ꯍꯥꯏꯕ ꯅꯨꯄꯤꯗꯣ
ꯎꯝ
ꯑꯗꯨ ꯐꯣꯟ ꯑꯃꯔꯛ ꯇꯧꯈꯣꯀꯣ ꯇꯧꯔꯒ ꯍꯥꯏꯌꯣ ꯐꯣꯟ ꯑꯃꯔꯛ ꯇꯧꯔꯒ ꯍꯧꯖꯤꯛ ꯅꯪ ꯑꯩꯕꯨ ꯅꯆꯦꯔꯣ
ꯑꯧ
ꯃꯪꯉꯣꯟꯗ ꯍꯪꯉꯣꯕ ꯅꯆꯦꯗꯣ
ꯎꯝ ꯅꯪ ꯌꯨꯝ ꯄꯥꯟꯈ꯭ꯔꯕꯥꯅ ꯍꯪꯒꯗꯧꯕ
ꯑꯣꯏ ꯑꯗꯨ ꯍꯥꯏꯔꯗꯤ ꯃꯥ ꯍꯥꯏꯔꯛꯑꯅꯤ ꯃꯆꯥ ꯃꯔꯤꯗꯣ ꯃꯆꯥ ꯃꯔꯤ ꯑꯔꯤ ꯃꯔꯤ ꯂꯩꯈ꯭ꯔꯦ ꯃꯥꯗꯣ ꯑꯗꯨꯃꯥꯏ ꯍꯥꯏꯔꯛꯑꯅꯤ
ꯎꯉꯣ
ꯑꯩꯅꯕꯨꯞ__ ꯐꯥꯒꯤ ꯌꯥꯝ ꯇꯧꯕꯒꯤ ꯇꯥꯏꯞꯇ ꯏꯆꯥ ꯅꯨꯄꯥ ꯑꯍꯟꯐꯥꯎ ꯇꯨꯌꯦꯜꯐ ꯊꯥꯕ ꯂꯣꯏꯈ꯭ꯔꯦ
ꯑꯦ ꯅꯁꯛ ꯌꯦꯡꯕꯗꯗꯤ ꯑꯣꯏꯔꯝꯃꯣꯏ ꯃꯥꯟꯗꯦꯗ ꯅꯆꯥ ꯅꯨꯨꯄꯥ ꯇꯨꯋꯦꯜꯞ__ ꯇꯨꯋꯦꯜꯞ ꯊꯥꯕ ꯂꯣꯏꯈ꯭ꯔꯗꯤ ꯑꯗꯨꯗꯤ ꯑꯥ ꯅꯆꯥꯅꯨꯄꯥꯗꯣ ꯆꯍꯤ ꯀꯨꯟ ꯍꯦꯜꯂꯝꯒꯅꯦꯕ
ꯑꯩꯗꯣ ꯅꯪꯅ ꯍꯥꯏꯕꯗꯣ ꯆꯨꯝꯃꯦꯕ ꯍꯧꯖꯤꯛ ꯑꯩꯒꯤ ꯗꯤꯄꯤꯗꯣ
ꯎꯝ
ꯑꯩꯅ ꯊꯥꯏꯅ ꯑꯉꯥꯡ ꯑꯣꯏꯔꯤꯉꯩꯒꯤꯅꯦ
ꯑꯦ ꯑꯦ ꯑꯦ
ꯑꯦꯍ ꯍꯧꯖꯤꯛꯀꯤꯗ__
ꯑꯦꯁ ꯃꯁꯤꯒꯤ ꯏꯃꯥꯁꯦ ꯆꯤꯟꯊꯤ ꯆꯤꯟꯊꯤꯕ ꯌꯥꯝ ꯍꯩꯗ
ꯅꯠꯇꯦ ꯅꯠꯇꯦ ꯑꯩꯗꯤ
ꯊꯥꯖꯁꯤꯔ ꯊꯥꯖꯔꯣꯏꯁꯤꯔ
ꯑꯁ ꯏꯕꯨꯡꯉꯣ ꯇꯥꯋꯣꯁꯦ
ꯎꯝ ꯑꯁ ꯑꯧ ꯑꯧ
ꯏꯗꯣ ꯂꯩꯁꯥꯔꯤꯉꯩꯒꯤ ꯐꯣꯇꯣ ꯍꯥꯞꯇ꯭ꯔꯗꯤ ꯃꯤꯅ ꯑꯩꯕꯣ ꯐꯣꯟ ꯇꯧꯕꯤꯅꯤꯡꯗꯦꯕꯀꯣ
ꯀꯅꯥꯅ ꯍꯥꯏꯕ
ꯑꯁ ꯑꯩꯒꯤ ꯃꯥꯏ ꯏꯈꯨꯢ ꯈꯨꯢꯔ ꯗꯤꯄꯤ ꯍꯥꯞꯄꯗꯤ ꯑꯁ ꯑꯗꯨꯒꯤ ꯇꯧꯕꯤꯅꯤꯡꯗꯕꯒꯤ ꯑꯗꯨꯒꯤ ꯑꯩꯗꯣ ꯑꯁ ꯑꯩꯒꯤ ꯐꯣꯠ__ ꯇꯣ ꯊꯤ ꯊꯤꯔꯒ ꯗꯤꯄꯤꯁꯦ ꯊꯥꯏꯅꯒꯤ ꯍꯥꯞꯄꯒ ꯍꯦꯛꯇ ꯇꯧꯁꯤꯜꯂꯒꯦ ꯍꯥꯏꯅ__ ꯇꯧꯔꯤꯅꯦ
ꯎꯝ ꯇꯧꯔꯣ ꯇꯧꯔꯣ ꯅꯣꯏꯌꯦ ꯐꯣꯟꯖꯦ ꯌꯥꯝ ꯇꯧ ꯃꯥꯜꯂꯦꯀꯣ ꯅꯪꯗꯤ
ꯐꯣꯟꯖꯦ ꯑꯁ ꯑꯍꯟ ꯑꯣꯏꯔꯛꯄꯒꯤ ꯊꯕꯛ ꯂꯩꯇꯕꯩ ꯐꯃꯨꯡꯗ ꯇꯣꯝꯃꯒ ꯋꯥꯔꯤ ꯁꯥꯟꯅꯔꯤꯅꯤꯅꯦ
ꯎꯝ ꯅꯪꯗꯤ ꯅꯣꯡꯃꯗ ꯑꯥ ꯇꯥ ꯌꯥꯡꯈꯩꯗꯒꯤ ꯍꯦꯟꯗꯕ꯭ꯔꯣ
ꯅꯠꯇꯦꯍꯦ ꯅꯣꯡꯃꯗ ꯈ꯭ꯋꯥꯏꯗꯒꯤ ꯌꯥꯝꯕꯗ ꯐꯤꯐ ꯇꯠ ꯅ ꯅꯨꯡꯇꯤꯒꯤ ꯇꯧꯗꯦ ꯑꯩ ꯅꯨꯃꯤꯠ ꯃꯔꯤꯅꯤ ꯃꯉꯥꯅꯤ ꯇꯧꯗ꯭ꯔꯦ ꯉꯁꯤ ꯉꯔꯥꯡꯒ ꯉꯁꯤ ꯈꯤꯇꯅꯦ ꯑꯃꯨꯛ ꯁꯥꯟꯅꯔꯤꯁꯦ
ꯑꯩꯒꯤꯁꯨ ꯇꯧꯗꯤ ꯇꯧꯅꯤꯡꯗꯦꯕ ꯐꯣꯟꯗꯣ ꯑꯗꯣ ꯇꯧꯕ ꯌꯥꯗꯕ ꯑ ꯍꯞꯇꯥ ꯑꯃ ꯐꯥꯔꯝꯒꯅꯤ ꯑꯩ ꯁꯤꯖꯤꯟꯅꯗꯕ ꯀꯣꯜ ꯁꯨꯛꯇꯧ ꯇꯧꯕ ꯌꯥꯗꯕ ꯉꯔꯥꯡ ꯅꯍꯥꯟ ꯈꯛꯇ ꯌꯥꯕꯅꯤ
ꯏꯅꯥꯎꯅꯨꯄꯤꯕꯨꯀꯣ
ꯎꯝ
ꯑꯩ ꯇꯧꯗꯕ ꯀꯨꯏꯔꯦ ꯏꯅꯥꯎꯅꯨꯄꯤꯒꯤ ꯑꯩꯒꯤ ꯐꯣꯟꯗꯣ ꯑꯍꯟ ꯑꯣꯏꯈ꯭ꯔꯕꯩ ꯌꯥꯗ꯭ꯔꯦꯕ
ꯎꯝ
ꯑꯗꯨ ꯏꯅꯥꯎꯅꯨꯄꯤꯒꯤꯁꯦ ꯇꯧꯔꯕꯅꯦ ꯑꯗꯨꯁꯨ ꯉꯔꯥꯡ ꯑꯥ ꯃꯤ ꯀ꯭ꯌꯥꯔꯥ ꯃꯔꯤꯒꯨꯝꯕ ꯁꯥꯟꯅꯩꯌꯦ
ꯎꯝ
ꯑꯗꯨ ꯁꯥꯟꯅꯔꯦ ꯉꯁꯤꯅ ꯉꯁꯤꯁꯨ ꯃꯔꯤꯗꯤ ꯁꯨꯔꯝꯃꯅꯤ ꯑꯩ ꯊꯦꯡꯅ ꯍꯧꯒꯠꯂꯦꯕ ꯃꯔꯤ ꯍꯣꯏ ꯉꯁꯥꯏ ꯑꯩꯈꯣꯏ ꯈꯨꯟꯒꯤ ꯅꯨꯄꯤ ꯑꯃ ꯁꯥꯟꯅꯩꯌꯦꯕꯀꯣ
ꯎꯝ
ꯑꯗꯨꯃ ꯁꯥꯅꯔꯝꯒꯅꯤ ꯑꯩ ꯊꯦꯡꯅ ꯍꯧꯒꯠꯂꯦꯕ ꯄꯨꯡ ꯇꯔꯥ ꯍꯦꯜꯂ ꯍꯧꯒꯜꯂꯦꯕ
ꯀꯩꯗꯧꯋꯦ ꯅꯥꯕ꯭ꯔꯥ
ꯅꯠꯇꯦ ꯉꯔꯥꯡ ꯑꯩꯈꯣꯏ ꯕꯣꯜ ꯁꯟꯅꯔꯤꯗꯨꯗꯤ ꯋꯥꯏꯌꯦꯅꯦ
ꯑꯣ ꯑꯣ ꯅꯨꯡꯗꯥꯥꯛꯗ ꯕꯣꯜ ꯁꯟꯅꯥꯕ ꯃꯥꯜꯂꯦ ꯅꯪꯗꯤ
ꯑꯥ ꯅꯨꯡꯗꯥꯡ ꯅꯠꯇꯦ ꯑꯩꯒꯤ ꯑꯦ ꯊꯥꯏꯅ ꯇꯤꯟꯅꯔꯛꯄ ꯏꯃꯥꯟꯅꯕ ꯕꯣꯜ ꯁꯟꯅꯕꯗꯨ ꯑꯗꯨ ꯌꯦꯡꯊꯣꯛꯄ
ꯑꯣ ꯑꯣ ꯌꯥꯏ ꯌꯥꯏ ꯉꯝꯈ꯭ꯔꯦ ꯉꯝꯈ꯭ꯔꯦ
ꯑꯗꯨ ꯏꯃꯥꯟꯅꯕꯅꯦꯕꯀꯣ ꯏꯃꯥꯟꯅꯕ ꯍꯥꯏꯕꯁꯦ ꯃꯥꯗꯤ ꯑꯩꯉꯣꯟꯗꯒꯤꯗꯤ ꯑꯉꯥꯡꯗꯤ ꯑꯣꯏꯌꯦꯕ ꯑꯗꯣ ꯑꯩꯈꯣꯏꯅ ꯌꯥꯝꯅ ꯂꯨꯅ ꯇꯤꯟꯅꯔꯛꯄꯅꯤꯅꯀꯣ ꯍꯣꯏ ꯑꯗꯨꯝ ꯌꯥꯝꯅꯤ ꯌꯥ
ꯑꯥ ꯅꯪ ꯗꯤꯖꯤꯗꯣ ꯅꯪ ꯅꯃꯥꯟꯅꯕ ꯑꯣꯏꯔꯝꯒꯅꯤꯀꯣ
ꯑꯧ ꯃꯥꯟꯗꯨꯅ ꯃꯥꯁꯨ ꯏꯃꯥꯟꯅꯕ ꯏꯃꯥꯟꯅꯕꯅꯦ ꯅꯪ ꯈꯪꯕ꯭ꯔꯣ ꯑꯩꯈꯣꯏ ꯈꯪꯅꯩ ꯍꯥꯏꯕꯁꯦ
ꯈꯪꯉꯦꯕ ꯃꯥꯗꯣ ꯅꯒ꯭ꯂꯦ ꯑꯥ ꯑꯦꯟꯗꯒꯤ ꯅꯠꯇ꯭ꯔꯣ
ꯍꯥꯏꯕꯗꯤ ꯅꯠꯇꯦ ꯅꯠꯇꯦ ꯅꯠꯇꯦ
ꯅꯣꯏ ꯈꯨꯟꯗꯩꯔꯣ ꯃꯥꯗꯣ
ꯑꯁꯦꯡꯕꯗꯤ ꯑꯩꯈꯣꯏ ꯈꯨꯟꯒꯤ ꯃꯤꯅꯦꯕꯀꯣ ꯑꯗꯨꯒ ꯃꯥ ꯑꯁꯤ ꯇꯝ ꯄꯥꯛꯇ ꯂꯩꯕꯅꯦ ꯑꯗꯨ ꯑꯩꯈꯣꯏ ꯈꯪꯅꯩꯌꯦ ꯅꯍꯥꯟ ꯅꯪ ꯅꯍꯥꯟ ꯅꯪꯁꯨ ꯑꯩꯈꯣꯏ ꯊꯦꯡꯅꯩꯌꯦꯗ ꯑꯩꯈꯣꯏ ꯏꯄꯨ ꯑꯃ ꯃꯁꯥ ꯉꯝꯗꯦ ꯍꯥꯏꯅ ꯄꯨꯈꯠꯂꯦꯕ
ꯎꯝ
ꯈꯣꯏ ꯊꯦꯡꯅꯕ ꯆꯠꯂꯦꯗ ꯃꯣ ꯃꯥꯁꯨ ꯂꯥꯛꯄ ꯑꯗꯨꯗ
ꯃꯥꯒꯤ ꯊꯕꯛꯇꯨꯗꯤ ꯌꯥꯝ ꯐꯩꯅꯦ
ꯑꯗꯨꯅꯦ ꯅꯪ ꯀꯃꯥꯏ ꯑꯩꯈꯣꯏ ꯈꯪꯅꯩꯢꯁꯦ ꯀꯃꯥꯏꯟ ꯈꯪꯉꯤꯅꯣ
ꯑꯩꯗꯤ ꯂꯣꯏ ꯈꯪꯅꯩꯗ ꯁꯤ ꯑꯥꯏ ꯗꯤ ꯌꯥꯝꯅꯤ ꯑꯩꯉꯣꯟꯗꯗꯤ
ꯏꯁ
ꯅꯣꯏ ꯈꯨꯟꯗ ꯃꯔꯤ ꯃꯉꯥ ꯊꯝꯃꯤꯅꯦ
ꯍꯥꯥ
ꯅꯣꯏ ꯈꯨꯟꯗ ꯃꯔꯤ ꯃꯉꯥ ꯊꯝꯕꯅꯦꯕ ꯑꯥꯢ
ꯑꯁꯤ ꯑꯥꯢ ꯗꯤꯔꯣ
ꯑꯧ
ꯌꯥꯝ ꯐꯩꯀꯣ ꯅꯪꯁꯦ ꯅꯕꯣꯛ ꯑꯩꯕꯨ ꯌꯦꯡꯁꯤꯜꯂꯤꯔꯣ ꯅꯃꯥ ꯑꯩꯕꯨ꯫
ꯑꯧ ꯌꯦꯡꯁꯤꯜꯂꯤꯅꯦ ꯅꯣꯏ ꯅꯣꯏ ꯈꯨꯟꯗ ꯐꯠꯇꯕ ꯃꯤ ꯂꯥꯛꯑꯗꯤꯀꯣ
ꯅꯪꯖꯦ ꯆꯍꯤ ꯇꯔꯥ ꯃꯉꯥꯗꯤ ꯁꯨꯔꯕꯣ
ꯇꯔꯥ ꯃꯉꯥ ꯀꯥꯏꯅ ꯀꯨꯟꯃꯥꯊꯣꯏ ꯁꯨꯨꯔꯦ
ꯀꯨꯟꯃꯊꯣꯏ ꯑꯁ
ꯊꯥꯖꯗ꯭ꯔꯣ
ꯌꯥꯝꯅ ꯑꯉꯥꯡꯅꯤꯅꯦ ꯏꯆꯦ
ꯑꯧ ꯅꯪꯗꯤ ꯅꯆꯥ ꯅꯨꯄꯥ ꯉꯥꯛꯇ
ꯏꯆꯥꯅꯨꯄꯥ ꯃꯌꯥꯏꯒꯁ ꯏꯆꯥꯅꯨꯄꯥ ꯃꯌꯥꯏꯒ ꯆꯍꯤꯁꯦ ꯃꯥꯟꯅꯔꯞ ꯇꯧꯋꯦ ꯅꯪꯁꯦ
ꯑꯥ ꯑꯩꯗꯤ ꯅꯪ ꯌꯨꯝ ꯄꯥꯜꯂꯦ ꯍꯥꯏꯕꯁꯦ ꯀꯌꯥꯝ ꯊꯥꯖꯗꯦꯕꯣ
ꯑꯁ ꯅꯪꯁꯦ ꯅꯃꯥꯒꯨꯝꯕ ꯑꯩꯉꯣꯟꯗ